ꯇꯥꯗꯦ ꯇꯥꯗ꯭ꯔꯦ ꯇꯥꯗ꯭ꯔꯦ ꯑꯥ ꯇꯥꯏ ꯇꯥꯏ ꯇꯥꯕ ꯆꯦ
ꯀꯩꯅꯣ ꯄꯠ ꯄꯠ ꯇꯠꯂꯦ ꯀꯩꯅꯣ
ꯇꯠꯄ꯭ꯔꯣ
ꯑꯩ ꯅꯦꯠꯋꯥꯛꯇꯤ ꯀꯦꯝ ꯇꯧꯗꯦ ꯋꯥꯏ ꯐꯥꯏ ꯁꯝꯕ꯭ꯔꯣ ꯋꯥꯏ ꯐꯥꯏ ꯁꯝꯕ꯭ꯔꯣ ꯑꯇꯨꯅ ꯑꯣꯏ ꯇꯥꯔꯦ ꯇꯥꯔꯦ
ꯐꯖꯅ ꯇꯥꯔꯕꯣ
ꯇꯥꯏꯌꯦ ꯇꯥꯏꯌꯦ ꯇꯥꯏꯌꯦ
ꯑꯣ ꯑꯣ ꯆꯥꯛ ꯆꯥꯔꯕꯣ ꯅꯪ
ꯆꯥꯗ꯭ꯔꯤꯔꯥ ꯆꯥꯛ ꯀꯟ ꯊꯣꯡꯉꯤ ꯃꯩꯐꯨꯗ ꯊꯣꯡꯉꯤ
ꯑꯦ ꯅꯣꯏ ꯀꯩꯅꯣ ꯇꯧ ꯍꯜꯂꯛꯇ꯭ꯔꯤꯕꯣ ꯅꯪ
ꯑꯩ ꯌꯨꯝꯗ ꯆꯠꯂꯤꯅꯦ ꯑꯃꯨꯛ ꯉꯔꯥꯡ ꯉꯔꯥꯡ ꯌꯨꯝ ꯗ ꯍꯟꯕ ꯍꯌꯦꯡ ꯍꯥꯏꯒꯠꯂꯛꯀꯗꯣꯏꯅꯤ
ꯑꯣ ꯑꯩ ꯅꯍꯥꯟꯗꯣ ꯊꯣꯡ ꯂꯣꯟꯕ ꯀꯥꯔꯣ ꯀꯥꯎꯔꯝꯃꯦ ꯂꯣꯜꯂꯝꯗꯥꯕꯅꯤ ꯊꯣꯡꯒ
ꯑꯪ ꯑꯩ ꯑꯩꯅ ꯑꯃꯨꯛ ꯂꯣꯟꯁꯤꯜꯂꯒ ꯆꯦ ꯗꯌꯥꯔꯅꯤꯗ ꯁꯣ ꯄꯤꯔꯝꯕꯅꯤ
ꯍꯍꯥ ꯍꯥꯍꯥ ꯂꯣꯡꯊꯣꯛ ꯂꯣꯝꯖꯤꯟ ꯁꯥꯟꯅ ꯂꯩꯔꯕꯣ ꯀꯥꯎꯋꯦ ꯃꯉꯣꯟꯗ ꯑꯝꯇ ꯂꯣꯟꯁꯤꯟꯕꯤꯌꯣ ꯍꯥꯏꯒꯦ ꯇꯧꯕꯗꯩ ꯑꯗꯨꯝ ꯇꯟ ꯑꯗꯨꯝ ꯀꯥꯎꯔ ꯂꯩ ꯑꯗꯨꯝ ꯀꯥꯎꯋꯦ ꯑꯗꯨꯝ
ꯑꯥ
ꯀꯩ ꯏꯟꯖꯥꯡ ꯊꯣꯡꯉꯤꯕ ꯅꯪ
ꯏꯟꯁꯥꯡꯖꯦ ꯀꯩ ꯍꯦꯟꯖꯥꯡꯅꯣ ꯈꯪꯗꯦ ꯈꯣꯏꯃꯥ ꯀꯟ ꯊꯣꯡꯉꯤ
ꯎꯝ
ꯉꯁꯥꯏ ꯐꯣꯟ ꯑꯝꯇ ꯂꯧꯔꯨꯒꯦ ꯂꯣꯟꯗ ꯂꯧꯒꯦꯅ ꯆꯠꯂꯦ ꯑꯗꯨꯒ ꯑꯝ ꯍꯣꯏ ꯑꯔꯩꯕ ꯃꯤꯗꯨꯕꯨꯗꯤ ꯌꯥꯝ ꯃꯣꯏ ꯍꯥꯏꯔꯛꯏꯗꯣ ꯌꯥꯏꯑꯦꯕꯀꯣ ꯑꯩꯈꯣꯏꯅ ꯂꯩꯇꯕꯩ ꯉꯝꯗꯕꯩ ꯍꯜꯂꯛꯄꯩ ꯋꯥꯅꯦꯕ ꯂꯨꯄꯥ ꯂꯤꯁꯤꯡ ꯇꯔꯥꯇꯨꯛ ꯌꯧꯕ ꯐꯣꯟꯗꯣ ꯂꯨꯄꯥ ꯂꯤꯁꯤꯡ ꯅꯤꯄꯥꯜ ꯊꯝꯃꯒ ꯂꯧ ꯍꯥꯏꯕ ꯑꯗꯨꯗꯤ ꯑꯗꯨꯝ ꯌꯥꯏꯌꯦꯕꯀꯣ
ꯎꯝ
ꯂꯧꯇ꯭ꯔꯦ ꯀꯣꯟꯅ ꯂꯧꯔꯒꯦ ꯊꯅꯝꯃꯦ ꯍꯦ ꯍꯦ ꯍꯦ
ꯍꯌꯦꯡ ꯀꯩꯅꯣ ꯇꯧꯔ ꯀꯥꯟꯗ ꯂꯧꯔꯣꯍꯦꯛ ꯑꯗꯨꯗꯥꯏ
ꯎꯝ
ꯅꯪ ꯅꯍꯥꯟ ꯅꯍꯥꯟꯒꯤ ꯄꯩꯁꯥ ꯐꯪꯗꯕ꯭ꯔꯣ
ꯆꯪꯉꯛꯇꯦ
ꯈꯪꯇꯤꯌꯥ ꯑꯌꯥꯝꯕꯒꯩ ꯑꯝꯇ ꯆꯪꯗꯕ ꯃꯥꯜꯂꯦ ꯑꯩꯁꯨ ꯆꯪꯗꯦ
ꯑꯩꯗꯤ ꯃꯦꯁꯦꯁꯀ ꯂꯩꯔꯝꯕꯗꯣ ꯂꯣꯏ ꯆꯪꯅꯔꯨꯕ ꯈꯜꯂꯨꯔꯦ ꯑꯗꯨꯒ ꯆꯦ ꯆꯦꯗꯤ ꯀ ꯀꯥꯏ ꯍꯥꯏꯔ ꯀꯥꯟꯗ ꯆꯪꯗꯦ
ꯎꯝ ꯍꯥꯏꯗꯤ ꯍꯥꯏꯒꯤ ꯍꯥꯏꯕꯅꯦ ꯀꯝꯀꯥꯟ ꯆꯪꯗꯣꯏꯅꯣ ꯈꯪꯗꯦ ꯑꯗꯨ ꯉꯥꯏꯕꯗ ꯁꯤꯗꯣꯔꯦ
ꯍꯨꯨ ꯍꯨꯍꯨꯝ ꯃꯊꯥ ꯈꯔ ꯀꯣꯛꯗꯕꯅꯦ
ꯆꯪꯉꯛꯑꯗꯤ ꯃꯊꯥꯁꯦ ꯈꯔ ꯀꯣꯛꯀꯗꯕꯅꯦ ꯀꯩꯅꯣ ꯅꯥꯕꯣꯏ
ꯑꯩ ꯀꯩꯅꯣꯒꯤ ꯑꯥ ꯁ꯭ꯀꯔꯤꯟ ꯑꯥ ꯔꯣꯁꯟ ꯀꯛꯄꯗꯨꯗꯤ ꯌꯧꯔꯛꯇ꯭ꯔꯤꯕꯀꯣ
ꯎꯝ
ꯑꯗꯣ ꯂꯩꯁꯨ ꯂꯩꯗ꯭ꯔꯤ ꯑꯗꯨꯒ ꯀꯛꯊꯠ ꯑꯗꯨ ꯀꯦꯟꯁꯦꯜ ꯇꯧꯊꯣꯛꯑ ꯑꯃ ꯂꯩꯔꯒꯦ ꯇꯧꯅꯦꯕ ꯁꯤꯗꯒꯤ ꯍꯌꯦꯡ ꯍꯥꯏꯒꯠꯂꯛꯄꯗ ꯑ ꯀꯅꯣꯗꯨꯗꯤ ꯑꯥ ꯀ꯭ꯔꯤꯝ ꯀꯩ ꯀꯩ ꯐꯦꯁꯋꯥꯁ ꯃꯆꯥ ꯃꯆꯥ ꯀꯛꯄꯗꯨꯗꯤ ꯌꯧꯋꯦ ꯉꯔꯥꯡ ꯌꯧꯋꯦ ꯑꯥ ꯁꯟꯁꯀ꯭ꯔꯤꯟ ꯀꯩ ꯀꯩ ꯐꯦꯁ ꯋꯥꯁ ꯃꯆꯥ ꯃꯆꯥ ꯀꯛ
ꯑꯥ ꯑꯥ ꯃꯤꯟꯇ꯭ꯔꯥꯗꯩ ꯀꯛꯄꯗꯨꯗꯤ ꯌꯧꯔꯛꯇꯕ
ꯌꯧꯔꯛꯇꯦ
ꯑꯥ ꯑꯗꯨꯅꯤꯅꯦꯍꯦ ꯑꯁ ꯌꯨꯝ ꯂꯩꯕꯗ ꯐꯣꯟ ꯃꯦꯠꯄꯗ ꯍꯣꯠꯅꯕꯗ ꯕꯣꯔꯤꯡ ꯆꯨꯔꯦ ꯑꯩ ꯏꯠꯂ ꯍꯣꯁꯇꯦꯜꯗ ꯂꯥꯛꯅꯤꯡꯉꯕꯅꯦ
ꯨꯑꯩ ꯇꯨꯝꯕ ꯆꯪꯉꯦ ꯅꯣꯍꯥꯟꯗꯩꯪ ꯀꯦꯟꯅꯔ ꯎꯕꯒꯥ꯫꯭ꯥꯁꯤꯥꯥꯇꯨꯝꯁꯤꯠ ꯐꯥꯗꯕꯒꯤ ꯇꯨꯝꯃꯨꯔꯤꯗꯅ
ꯍꯣꯏ ꯅꯣꯏ ꯀꯩꯅꯣꯗꯣ ꯅꯨꯃꯤꯠ ꯀꯌꯥꯅꯤ ꯄꯨꯟꯅ ꯇꯧꯔꯤꯅꯣ ꯍꯥꯏꯗꯤ ꯅꯣꯏ ꯀꯦꯝꯇꯣ ꯀꯌꯥꯕ ꯑꯣ ꯉꯔꯥꯡ ꯂꯣꯏꯌꯦꯕ
ꯉꯔꯥꯡ ꯂꯣꯏꯁꯟꯒ꯭ꯔꯦ ꯉꯔꯥꯡ ꯉꯔꯥꯡ ꯃꯃꯥ ꯑꯪ
ꯅꯨꯡꯉꯥꯢꯕ꯭ꯔꯥ ꯑꯗꯨ
ꯅꯨꯡꯉꯥꯏ ꯇꯝꯕꯗꯤ ꯐꯪꯗꯕ ꯍꯥ ꯁꯥꯎꯅꯤꯡꯕꯁꯤꯗꯤ ꯀꯥꯏꯗꯒꯤ ꯑꯔꯣꯢꯕ ꯅꯨꯃ ꯇꯣ ꯕꯣꯟ ꯐꯥꯢ꯭ꯔ ꯇꯧꯔ ꯀꯥꯏꯅꯗꯣꯏꯅꯦꯕꯀꯣ ꯄꯨꯡ ꯕꯥꯔꯣ ꯇꯥꯔꯦ ꯕꯥꯔꯣꯗꯒꯤ ꯀꯥꯏꯅꯕꯒꯤ ꯕꯥꯔꯣꯗꯒꯤ ꯕꯣꯟ ꯐꯥꯏꯌꯔ ꯇꯧꯔꯒꯗ ꯋꯥ ꯃꯌꯥꯝ ꯉꯥꯡꯉ ꯕꯥꯔꯣ ꯗꯩ ꯂꯣꯏꯁꯟꯗꯣꯏꯅꯦꯕ
ꯎꯝ
ꯕꯥꯔꯣꯗ ꯂꯣꯢꯁꯟꯕ ꯍꯥꯢꯁꯦ ꯕꯥꯔꯣꯗ ꯂꯣꯢꯔ ꯋꯥ ꯉꯥꯡꯕ ꯈꯣꯠꯄ ꯂꯣꯢꯔ ꯇꯨꯝꯕ ꯆꯪꯉꯛꯄꯗ ꯗ꯭ꯔꯦꯁ ꯍꯣꯡꯗꯣꯛ ꯍꯣꯡꯖꯤꯟ ꯅꯪꯗꯕꯩ ꯇꯧꯕꯗ ꯄꯨꯡ ꯑꯃ ꯇꯥꯔꯦ
ꯑꯗꯨꯗꯒꯤ ꯇꯨꯝꯒꯤꯕꯗꯨꯕꯨ ꯅꯣꯡꯉꯥꯜꯂꯒ ꯄꯨꯡ ꯃꯉꯥꯗ ꯔꯦꯐ꯭ꯔꯤ ꯈꯣꯡꯢ ꯑꯁ ꯊꯃꯣꯢꯁꯦ ꯀꯥꯏꯕꯅꯤ
ꯏꯟꯊꯝꯊꯥꯗꯕꯨ ꯈ꯭ꯔꯤꯁꯃꯥꯁꯁꯨ ꯕꯣꯟ ꯐꯥꯌꯔ ꯅꯨꯡꯉꯥꯏꯕ ꯋꯥꯅꯤ ꯗ ꯀꯥꯂꯦꯟꯗꯗꯤ ꯀꯥꯏꯗꯩ ꯕꯣꯟ ꯐꯥꯌꯔ ꯑꯌꯦ
ꯕꯣꯟ ꯐꯌꯥꯔ ꯇꯧꯔ ꯀꯥꯏꯅ ꯑꯗꯣ ꯋꯤꯟꯇꯔꯗꯕꯨꯗꯤ ꯑꯃꯨꯛ ꯇꯧꯈꯤꯅꯤꯕꯀꯣ ꯋꯤꯟꯇꯔꯗ ꯇꯧꯔꯝꯃꯗꯤ ꯌꯥꯝꯅ ꯅꯨꯡꯉꯥꯏꯗꯧꯅꯤ ꯀꯥꯂꯦꯟꯗꯨꯗ ꯕꯣꯟ ꯐꯥꯏꯌꯔ ꯇꯧꯔ ꯃꯩꯁꯨ ꯇꯤꯛꯅꯤꯡꯗꯕꯁꯤꯗ ꯍꯥꯢꯌꯣ ꯍꯍ
ꯍꯣꯏ ꯑꯗꯨ ꯀꯩꯅꯣꯗꯤ ꯌꯥꯏꯌꯦ ꯑ ꯍꯤꯟꯖꯥꯡ ꯑꯃ ꯊꯣꯡꯀꯠꯂꯒ ꯈꯥꯡꯖꯥꯎ ꯑꯃ ꯇꯧꯔꯒ ꯅꯥꯀꯟꯗ ꯐꯝꯃꯒ ꯋꯥꯊꯤ ꯋꯥꯔꯦꯝ ꯈꯔ ꯉꯥꯡꯅꯔꯒ ꯑꯗꯨꯗꯤ ꯌꯥꯏꯌꯦ ꯅꯠꯇꯕꯗꯗꯤ ꯏꯁꯩꯒ ꯁꯛꯅꯕꯤꯗꯨꯗꯤ ꯕꯤꯠ ꯂꯩꯇꯕꯅꯦꯕ ꯍꯥꯏꯗꯤ
ꯎꯝ ꯍ ꯑꯗꯣ ꯕꯣꯟ ꯐꯥꯌꯔꯗꯨꯕꯨꯗꯤ ꯏꯁꯩꯒꯤ ꯁꯛꯄ ꯈꯣꯠꯄ ꯂꯣꯏ ꯂꯣꯏꯔꯒ ꯂꯔꯝꯗꯥꯏ ꯄꯨꯡ ꯕꯥꯔꯣ ꯇꯥꯗꯣꯔꯦ ꯍꯥꯏꯔ ꯀꯥꯟꯗꯅꯦꯕ ꯍꯧꯒꯠꯂꯤꯗꯨ ꯕꯨꯗꯤ ꯃꯩ ꯇꯦꯛꯄꯗꯣ ꯀꯅꯥꯝ ꯉꯝꯃꯣꯏꯗꯝꯅꯤꯅ ꯋꯥ ꯉꯥꯡꯕ ꯈꯣꯠꯄ ꯈꯤꯇꯪ ꯇꯧꯒꯦ ꯀꯥꯏꯅꯔꯝꯗꯥꯏꯒꯤ ꯃꯃꯤꯡꯇꯒꯤ ꯑꯣꯏꯅ ꯇꯧꯋꯦꯕ ꯋꯤꯟꯇꯔꯗꯕꯨꯗꯤ ꯅꯨꯡꯉꯥꯏꯗꯧꯕ
ꯑꯗꯨꯅꯤ ꯅꯍꯥꯟ ꯏꯕꯥꯟꯅꯤꯅ ꯑꯀꯣꯟꯕ ꯁꯥꯟꯅꯈꯤꯕꯗꯣ ꯈꯪꯕ꯭ꯔꯥ ꯅꯪꯉꯣꯟꯗ ꯇꯧꯔꯛꯑꯒ ꯑꯗꯨꯒꯤꯗꯤ ꯆꯪꯗ꯭ꯔꯣ ꯑꯗꯨꯒꯤꯗꯤ ꯑꯩꯉꯣꯟ ꯑꯩ ꯄꯩꯁꯥ
ꯑꯗꯨꯒꯤꯁꯨ ꯆꯪꯉꯦ ꯑꯩꯉꯣꯟꯗ ꯂꯨꯄꯥ ꯁꯚꯦꯟꯇꯤꯑꯩꯠ
ꯁꯚꯦꯟꯇꯤ ꯑꯩꯠ ꯈꯤꯇꯪ ꯆꯪꯕ꯭ꯔꯥ ꯑꯩꯉꯣꯟꯗ ꯁꯤꯛꯁ ꯁꯤ ꯇꯨ ꯆꯪꯉꯦꯕꯀꯣ ꯑꯗꯨ ꯃꯣꯢꯗꯨ ꯊꯔꯇꯤꯟ ꯊꯔ ꯇꯤꯟ ꯃꯥꯏ ꯃꯤꯅꯠꯁ ꯃꯥꯏꯃꯨꯛ ꯁꯥꯟꯅꯧ ꯍꯥꯏꯕꯅꯦꯕ ꯍꯥꯏꯗꯤ ꯇꯦꯟ ꯃꯤꯅꯠꯁꯇꯣ ꯃꯔꯛ ꯇ ꯋꯥ ꯉꯥꯡꯉꯤꯀꯥꯟꯗ ꯇꯠꯈꯤꯕ ꯌꯥꯎꯋꯤꯗꯅ ꯍꯥꯏꯗꯤ ꯑꯗꯨꯗꯣ ꯂꯧꯗꯕꯅꯦꯕ ꯄꯨꯔꯥ ꯀꯝꯄ꯭ꯂꯤꯠ ꯇꯦꯟ ꯃꯤꯅꯠꯁ ꯑꯣꯏꯕꯅꯤꯅ ꯊꯥꯔꯇꯤꯟꯒꯨꯝꯕ ꯐꯣꯔꯇꯤꯟꯒꯨꯝꯕ ꯈꯔ ꯍꯦꯂꯥꯞꯁꯥꯟꯅꯔꯗꯤ ꯊꯥꯍꯧꯋꯤꯗꯅ ꯑꯗꯨꯃꯥꯏꯅ ꯑꯣꯏꯕꯅꯦ ꯄꯩꯁꯥꯗꯣ ꯄꯨꯟꯅ
ꯑꯗꯨꯒꯤꯔ ꯈꯪꯗꯦ
ꯑꯗꯨꯏ ꯃꯥꯜꯂꯦ ꯄꯨꯡꯗꯣ ꯈꯔ ꯍꯦꯟꯅ ꯁꯥꯟꯅꯧ ꯍꯥꯏꯕꯅꯦꯕ
ꯀꯕꯝ ꯀꯥꯟ ꯂꯥꯛꯇꯣꯏꯅꯣ
ꯑꯩ ꯈꯪꯗꯦꯌꯦ ꯂꯥꯛꯄꯨꯗꯤ ꯂꯥꯛꯑꯅꯤ
ꯍꯥꯏꯗꯤ ꯑꯦꯃꯤꯠ ꯃꯊꯪꯒꯤ ꯑꯦꯠꯃꯤꯁꯟ ꯇꯧꯔꯝꯗꯥꯏꯗ ꯂꯥꯛꯀꯦ ꯍꯥꯏꯔꯕ
ꯃꯊꯪꯒꯤ ꯑꯦꯠꯃꯤꯁꯟꯖꯦ ꯎꯝ ꯍꯣ ꯃꯊꯪꯒꯤ ꯑꯦꯠꯃꯤꯁꯟꯒꯤ ꯃꯣꯏ ꯐꯣꯔꯝ ꯊꯥꯔꯦꯗꯤ ꯍꯥꯏꯗꯥꯏꯅꯦ
ꯍꯧꯖꯤꯛ ꯊꯥꯕ ꯍꯧꯔꯕꯅꯤ
ꯐꯣꯝ ꯊꯥꯔꯕꯗꯣ ꯐꯣꯝꯗꯣ ꯂꯧꯗ꯭ꯔꯗꯤ ꯈꯪꯗꯦꯅꯦ ꯑꯩꯖꯦ ꯑꯃ ꯀꯩꯅꯣꯖꯨ ꯑꯝꯕꯦꯠꯀꯔ ꯊꯥꯒꯦ ꯇꯧꯕꯅꯦ ꯑꯝꯕꯦꯀꯥ ꯀꯔꯇꯨꯁꯨ ꯊꯥꯅꯤꯡꯗꯦ ꯂꯥꯏꯔꯤꯛ ꯑꯝꯇ ꯄꯥꯗꯕꯅꯤꯅ
ꯀꯩ ꯇꯧꯒꯦ ꯈꯜꯂꯤꯕꯅꯣ ꯑꯦꯠꯃꯤꯁꯟ ꯇꯧꯁꯟꯗꯣꯔꯤꯕ꯭ꯔꯥ ꯅꯠꯇ꯭ꯔꯒ ꯀꯩꯗꯧꯗꯣꯔꯤꯕꯅꯣ
ꯈꯟꯅꯤꯌꯦ ꯑꯗꯨ ꯑꯣꯏꯁꯨ ꯑꯩꯁꯦ ꯈꯟꯖꯥꯟꯅꯍꯜꯂꯦ ꯑꯦꯠꯃꯤꯁꯟꯗꯨꯕꯨꯗꯤ ꯇꯧꯕꯨꯗꯤ ꯇꯧꯗꯧꯕ ꯑꯗꯨ ꯑꯣꯏꯔꯁꯨ ꯁꯨꯝ ꯋꯥꯈꯜꯗꯣ ꯑꯝꯕꯦꯠꯀꯔꯗ ꯊꯥꯁꯤꯔꯥ ꯑꯥ ꯁꯞꯖꯦꯛ ꯈꯟꯗꯦ ꯑꯝꯕꯦꯠꯀꯔꯗ ꯊꯥꯁꯤꯔ ꯊꯔꯣꯏꯁꯤ ꯌꯥꯅ ꯈꯟꯖꯥꯅꯔꯤꯕ ꯑꯗꯨꯒꯤ ꯑꯦꯠꯃꯤꯁꯟ ꯇꯧꯕꯗꯣ ꯀꯩꯅꯣ ꯇꯧꯕꯅꯤꯅ ꯁꯥꯔꯇꯤꯐꯤꯀꯦꯠ ꯑꯣ ꯕꯤ ꯁꯤ ꯁꯥꯔꯇꯤꯐꯤꯀꯦꯠꯀ ꯏꯟꯀꯝꯒ ꯑꯃꯨꯛ ꯇꯥꯟꯊꯣꯛꯄ ꯌꯥꯔꯣꯏꯗꯅ ꯇꯨꯒꯤ ꯑꯃꯨꯛꯁꯨ ꯈꯟꯕ ꯑꯝꯕꯦꯗꯀꯔꯒꯤꯗꯨꯁꯨ ꯑꯗꯨ ꯆꯪꯉꯦꯕꯀꯣ ꯃꯣꯏꯒꯤꯗꯣ ꯎꯝ ꯗꯥ ꯗꯥꯎꯑꯦꯌꯦ ꯄꯥꯁꯨ ꯁꯨꯛꯄꯥ ꯄꯥꯗꯅ ꯗꯥꯎꯑꯦꯌꯦ
ꯎꯝ ꯁꯥꯠꯊꯤꯕꯤꯗꯨꯅꯤ ꯑꯗꯣ ꯊꯗꯣꯛꯄꯗꯨꯗꯤ ꯌꯥꯏꯍꯦ
ꯊꯤꯌꯥꯏꯌꯦ ꯑꯗꯨ ꯈꯟꯖꯥꯟꯅꯔꯒ ꯂꯩꯔꯤ ꯈꯜꯂꯤꯕꯅꯤ ꯁꯨꯝ ꯁꯨꯝ ꯈꯟꯒꯤꯒꯦ ꯁꯨꯝ ꯈꯜꯂꯒ ꯃꯇꯝꯁꯦ ꯁꯨꯝ ꯍꯧꯍꯟꯒꯤꯒꯦ
ꯑꯥ ꯑꯗꯨꯒ ꯁꯨꯝ ꯂꯣꯏꯁꯤꯟꯒꯤꯕ
ꯂꯣꯏꯁꯤꯟꯒꯤꯕ ꯑꯗꯨꯒ ꯂꯥꯁ ꯗꯦꯗ ꯌꯧ ꯂꯩꯔꯝꯕꯗꯣ ꯑꯗꯨꯒ ꯈꯨꯗꯛꯇ ꯊꯥꯅꯤꯡꯉꯦꯅ ꯊꯥꯕ
ꯂꯥꯏꯔꯤꯛꯁꯨ ꯄꯥꯗꯕꯅꯤ ꯑꯃꯨꯛꯁꯨ ꯇꯟꯕ ꯍꯥꯏꯇꯥꯔꯦ ꯊꯥꯕ ꯂꯥꯏꯔꯤꯛꯁꯨ ꯄꯥꯗꯦ ꯊꯥꯔꯒ
ꯑꯩꯗꯤ ꯑꯝꯕꯦꯗꯀꯔꯒꯤꯗꯣ ꯊꯥꯕ ꯍꯥꯏꯁꯦ ꯁꯥꯔꯇꯤꯐꯤꯀꯦꯠꯀꯤꯗꯨ ꯁꯨꯝ ꯑꯃꯨꯛ ꯇꯥꯟ ꯑꯃꯨꯛ ꯇꯥꯟ ꯑꯣꯕꯤꯁꯤ ꯏꯟꯀꯝ ꯁꯥꯔꯇꯤꯐꯤꯀꯦꯠꯀ ꯑꯣꯕꯤꯁꯤꯒ ꯗꯨꯝ ꯇꯥꯟꯊꯣꯛꯄꯗ ꯄꯩꯁꯥ ꯑꯗꯨꯝ ꯆꯪꯗꯣꯔꯦꯗ
ꯃꯣꯏ ꯑꯦ ꯃꯣꯏꯒꯤ ꯃꯣꯏꯒꯤ ꯐꯣꯝ ꯊꯥꯕꯩ ꯄꯩꯁꯥꯗꯨꯕꯨꯗꯤ ꯑꯗꯨꯨ ꯇꯥꯟꯊꯣꯛꯄꯒꯤ ꯄꯩꯁꯥꯗꯨꯅ
ꯆꯪꯕꯅꯦ ꯆꯅꯤ ꯆꯍꯨꯝ ꯍꯦꯟꯅ ꯆꯪꯉꯦ
ꯗ ꯂꯨꯄꯥ ꯆꯧꯉꯥ ꯆꯪꯗꯣꯔꯕꯅꯦꯕ
ꯃꯤ ꯂꯤꯁꯤꯡ ꯆꯪꯕ ꯌꯥꯎꯋꯦ ꯍꯥꯏꯔꯤꯕꯨ
ꯑꯥ ꯑꯗꯨꯕꯨꯗꯤ ꯌꯧꯔꯣꯏ
ꯄꯨꯂꯞ ꯗꯣꯀꯨꯃꯦꯟ ꯀꯩ ꯇꯥꯊꯣꯛꯄꯗꯁꯨ ꯂꯤꯁꯤꯡ ꯑꯃ ꯆꯪꯉꯦ ꯍꯥꯏꯗꯤ ꯗꯤꯁꯄ꯭ꯂꯦ ꯑꯥ ꯅꯦ ꯀꯩꯅꯣꯒꯤ ꯑꯥ ꯗꯤꯁꯇꯦꯟꯁ ꯁꯥꯔꯇꯤꯐꯤꯀꯦꯠ ꯀꯩ ꯄꯨꯂꯞ ꯌꯥꯎꯕꯒꯤ
ꯑꯗꯨꯝ ꯗꯤꯁꯇꯦꯟꯁꯄꯨꯗꯤ ꯍꯣꯁꯇꯦꯜꯒꯤꯗ ꯆꯪꯕꯅꯦ ꯀꯩꯅꯣꯒꯤꯗꯣ ꯈꯣꯏꯗꯤ ꯆꯪꯒ꯭ꯔꯦ
ꯑꯗꯗꯤ ꯇꯧꯔꯔꯣꯏꯗ ꯇꯥꯟꯊꯣꯛꯑꯔꯣꯏ ꯗꯣꯃꯤꯟꯁꯥꯏꯟꯑꯌꯦ ꯗꯤꯁꯇꯦꯟꯁ ꯁꯥꯔꯇꯤꯐꯤꯀꯦꯠꯀꯗꯤ ꯇꯥꯥꯟꯊꯣꯛꯑꯔꯣꯏ
ꯍꯣꯁꯇꯦꯜꯒꯤꯁꯦ ꯀꯃꯥꯏ ꯇꯧꯗꯣꯏꯅꯣ ꯑꯗꯨꯝ ꯑꯃꯨꯛ ꯊꯥꯖꯤꯜꯂꯒ ꯇꯣ
ꯑꯁ ꯊꯥꯖꯤꯜꯂꯣꯏꯗ ꯇꯜꯂꯦ ꯎꯝ ꯊꯥꯖꯤꯜꯂꯔꯣꯏ ꯀꯩꯅꯣꯗꯣ ꯑꯣꯏꯅ ꯂꯩꯔꯅꯤ
ꯀꯥꯥꯏꯗ ꯒꯦꯁ ꯑꯣꯢꯅ ꯒꯦꯁ ꯑꯣꯏꯅ ꯑꯗꯨꯝ ꯂꯩ ꯂꯤ ꯌꯥꯔꯛꯑꯣꯏꯌꯦ ꯍꯌꯦꯡ ꯃꯤ ꯑꯦꯠꯃꯤꯁꯟ ꯀꯩ ꯇꯧꯅꯔꯛ
ꯑꯦ ꯌꯥꯔꯣꯏ ꯌꯥꯔꯛꯇ꯭ꯔꯁꯨ ꯅꯅꯦꯗ ꯍꯥꯏꯔꯅꯤ
ꯑꯦꯍꯦ ꯃꯤ ꯑꯍꯨꯝ ꯂꯩꯍꯦ
ꯑꯥ ꯍꯥꯏꯔꯅꯤ ꯎꯄꯥꯏ ꯂꯩꯩꯇꯦ ꯍꯥꯏꯔꯅꯤ ꯃꯣꯏ ꯏ ꯍꯥꯟꯅ ꯂꯩꯔꯝꯕ ꯆꯤꯆꯦꯍꯣꯏ ꯃꯌꯥꯝ ꯂꯩ ꯀꯩꯅꯣ ꯍꯣꯁꯇꯦꯜ ꯇꯝꯃꯣꯏ ꯍꯥꯏꯗꯣ ꯍ ꯑꯧ ꯑꯦ ꯀꯩꯅꯣꯗ ꯑꯦꯝ ꯌꯨꯗ ꯇꯝꯃꯗꯤ ꯍꯣꯁꯇꯦꯜ ꯄꯤꯌꯦꯕ ꯇꯝꯗ꯭ꯔꯕꯨꯗꯤ ꯄꯤꯗꯕ ꯒꯦꯁ ꯂꯩꯕ ꯌꯥꯏꯌꯦꯕ ꯅꯠꯇꯕꯤꯗꯣ ꯄꯣꯠ ꯂꯩ ꯂꯩꯅ ꯇꯝꯗꯕꯤꯗ ꯂꯩꯁꯟꯕ ꯌꯥꯗꯕꯩ ꯋꯥꯅꯦ
ꯎꯝ
ꯃꯇꯝꯕꯨꯗꯤ ꯌꯥꯝ ꯐꯪꯏꯤꯗ ꯃꯤ ꯕꯣꯠ ꯂꯣꯏꯔ ꯀꯧꯔꯛꯀꯗꯧꯕꯅꯦ ꯗ ꯋꯥꯠꯂꯤ ꯀꯩꯅꯣ ꯅꯣꯏ ꯍꯟꯇꯛ ꯈꯛꯇꯅꯤ ꯀꯩꯅꯣ ꯅꯣꯏ ꯆꯪꯉꯤꯗꯣ ꯀꯥꯡꯉꯨꯗꯣ
ꯃꯊꯪ ꯗꯤꯁꯦꯝꯕꯔ ꯖꯅꯋꯥꯔꯤ ꯁ꯭ꯋꯥꯏ ꯇꯥꯗꯧꯅꯤꯗꯨꯕꯨꯗꯤ ꯌꯥꯝ ꯋꯥꯠꯂꯤ
ꯌꯥꯝꯅ ꯋꯥꯠꯃꯤꯅ ꯑꯩ ꯀꯩꯁꯨꯝ ꯍꯣꯁꯇꯦꯜꯒꯤꯗꯤ ꯃꯊꯥ ꯁꯥꯕ ꯌꯧꯗ꯭ꯔꯤ ꯑꯁꯣꯝꯒꯤꯗꯣ ꯍꯥꯟꯅ ꯁꯥꯕ ꯋꯥꯅꯦ ꯀꯩꯅꯣ ꯈꯪ
ꯑꯩꯅ ꯑꯦꯃꯤꯁꯟ ꯇꯧꯁꯟꯅꯕ ꯇꯧ ꯑꯗꯨꯨꯝꯅ ꯀꯩꯅꯣ ꯀꯩ ꯅꯣꯗ ꯅꯠꯇꯤꯁ ꯏꯔꯤꯖꯦ ꯎꯔꯕ ꯅꯠꯇ꯭ꯔꯣ
ꯎꯢꯌꯦ ꯑꯗꯨꯗ ꯗꯤꯄ꯭ꯂꯣꯃꯥ ꯑꯣꯏꯅ ꯇꯧꯁꯤꯔ ꯅꯠꯇ꯭ꯔꯒ ꯆꯍꯤ ꯑꯅꯤꯗꯣ ꯑꯗꯨꯝ ꯇꯧꯁꯤ ꯁꯤꯔ ꯑꯃꯨꯛꯁꯨ ꯈꯟꯕ ꯑꯁ ꯈꯪꯗꯦ ꯑꯩ ꯈꯟꯖꯥꯅꯩ ꯌꯥꯝꯅ
ꯗꯌꯥ ꯍꯣꯏꯗꯤ ꯅꯤꯠ ꯊꯥꯕ ꯃꯥꯜꯂꯦ
ꯍꯌꯦꯡ ꯅꯤꯠꯀꯤ ꯑꯦꯛꯖꯥꯝ ꯂꯩꯌꯦ ꯃꯅꯤꯄꯨꯔ ꯗꯤꯄꯥꯔꯠꯃꯦꯟꯒꯤ ꯑꯣꯏꯔ ꯃꯅꯤꯄꯨꯔ ꯁꯕꯖꯦꯛꯀꯤ ꯑꯣꯏꯔꯗꯤ ꯈꯪꯗ꯭ꯔꯦ ꯍꯌꯦꯡꯅꯤ ꯁꯤꯗ ꯃꯩ
ꯎꯝ ꯅꯍꯥꯟꯁꯨ ꯇꯧꯈꯤꯗꯥꯏ ꯇꯧꯈꯤꯗꯏꯅꯦ
ꯑꯥ ꯑꯥ ꯀꯩꯅꯣ ꯅꯨꯃꯤꯠꯇꯁꯨ ꯇꯧꯈ꯭ꯔꯦ ꯅꯤꯠ ꯍꯧꯒ꯭ꯔꯦ ꯑꯥ ꯅꯍꯥꯟꯁꯨ ꯇꯧꯔꯝꯃꯅꯤ ꯍꯌꯦꯡꯁꯨ ꯂꯩ
ꯉꯔꯥꯡ ꯁꯨꯟꯗꯦꯗ ꯊꯥꯒꯤꯕꯅꯦꯕ
ꯎꯝ ꯍꯣꯏ ꯍꯣꯏ ꯍꯣꯏ ꯊꯥꯈꯤꯕꯅꯦ ꯑꯗꯨꯅꯦ ꯏꯃꯥꯟꯅꯕꯤꯒꯩ ꯃꯣꯏ ꯑꯗꯨ ꯁꯦꯀ꯭ꯌꯨꯔꯤꯇꯤꯥ ꯇꯥꯕ ꯌꯥꯎꯋꯦꯕ ꯑꯗꯨꯗꯣ ꯁꯦꯀ꯭ꯌꯨꯔꯤꯇꯤ ꯇꯥꯕ ꯌꯥꯎꯕꯗꯣ ꯄꯩꯁꯥ ꯐꯪꯉꯦ ꯀꯥꯏꯅ ꯄꯥꯎ ꯇꯥꯏꯌꯦꯕ
ꯐꯩꯅꯦ ꯑꯗꯨꯗꯤ
ꯅꯪ ꯇꯥꯅꯤꯡꯕ꯭ꯔꯥ ꯑꯥ ꯍꯥ ꯅꯪ ꯇꯥꯅꯤꯡꯕ꯭ꯔꯣ ꯂꯨꯄ ꯆꯧꯉ ꯆꯧꯉ ꯄꯤ ꯍꯥꯏꯕ꯭ꯔ ꯀꯩꯅꯣ ꯁꯤꯀ꯭ꯌꯨꯔꯤꯇꯤ ꯇꯥꯕꯒꯤ
ꯆꯧꯉꯥ ꯆꯧꯉꯥ
ꯑꯥ ꯐꯣꯇꯣꯒ ꯌꯥꯝ ꯊꯒꯠꯂꯛꯈꯤꯕꯅꯤꯍꯦ ꯈꯪꯕ ꯅꯠꯇ꯭ꯔꯥ ꯑꯃ ꯗꯥꯢꯌꯥꯏ ꯕꯥꯠꯗꯦꯗ ꯂꯥꯛꯄ ꯏꯃꯥꯟꯅꯕꯤ ꯑꯃ ꯈꯔ ꯀꯩꯅꯣ ꯇꯧꯕꯗꯣ ꯅꯪ ꯃꯁꯛ ꯈꯪꯕ ꯅꯠꯇ꯭ꯔ ꯑꯁ ꯊꯦꯡꯅ ꯂꯥꯛꯄꯗꯣꯍꯦ
ꯃꯣꯏ ꯀꯌꯥꯝ ꯂꯛ ꯃꯣꯏ ꯑꯍꯨꯝ ꯃꯔꯤ ꯂꯥꯛꯏꯗꯨꯗꯤ
ꯑꯍꯨꯝ ꯃꯔꯤ ꯂꯥꯛꯈꯤꯕꯗꯣ ꯃꯣꯏ ꯑꯗꯨꯗ ꯌꯥꯎꯕ ꯃꯣꯏ ꯑꯍꯨꯝꯗꯣ ꯑꯗꯨꯗꯨꯅꯦꯑꯗꯩ ꯑꯗꯨꯗ ꯌꯥꯎꯗꯕ ꯑꯃ ꯗꯌꯥꯔꯥꯅꯤꯒꯤ ꯑꯥ ꯐꯨꯔꯤꯠꯀ ꯄꯤꯔꯛꯑꯦ ꯀꯥꯏ ꯇꯧꯕ ꯇꯣ ꯑꯗꯨ ꯃꯣꯏ ꯃꯔꯤ ꯇꯥꯏꯌꯦ ꯐꯣꯇꯣꯒ ꯊꯥꯒꯠꯔꯛꯑꯦꯕ
ꯀꯃꯥꯏ ꯇꯔꯤꯅꯣ ꯃꯣꯏ
ꯑꯣꯖꯥꯅ ꯀꯩꯅꯣ ꯇꯧꯕꯤꯕ ꯃꯥꯜꯂꯦ
ꯎꯝ
ꯑꯩꯈꯣꯏ ꯑꯣꯖ ꯁꯥꯔ ꯐꯖꯅ ꯁꯦꯝꯕꯤꯕ ꯃꯥꯜꯂꯦ ꯈꯪꯗꯦ ꯑꯗꯣ ꯃꯨꯟꯅꯕꯨꯗꯤ
ꯑꯣꯏꯔꯝꯒꯅꯤ ꯍꯥꯏꯗꯤ ꯃꯣꯏ ꯑꯣꯖꯥ ꯑꯗꯨꯃꯥꯏ ꯇꯧꯅꯕ
ꯎꯝ
ꯆꯛ ꯆꯔꯕꯣ
ꯆꯥꯗ꯭ꯔꯤꯗ ꯍꯧꯖꯤꯛꯇ ꯆꯥꯛꯂꯥꯃꯦꯅ ꯃꯦꯒꯤ ꯆꯥꯁꯤꯟꯒꯤꯗ ꯉꯥꯏꯔꯤ ꯑꯩꯗꯤ
ꯐꯖꯔꯦ ꯆꯥꯔꯅꯤ ꯆꯥꯛ
ꯆꯥꯛ ꯂꯝꯈꯠ ꯆꯥꯛ ꯂꯝꯈꯠꯂꯦꯑꯦ ꯃꯤꯒꯤ ꯆꯁꯤꯟꯒꯤꯕꯩ